ꯍꯜꯂꯣ ꯍꯜꯂꯣ
ꯍꯜꯂꯣ ꯏꯇꯥꯎ
ꯍꯥꯏ ꯑꯃꯨꯕꯤ
ꯍꯥꯎ ꯇꯥꯕ꯭ꯔꯣ
ꯇꯥꯏꯌꯦ ꯇꯥꯏ
ꯏꯇꯥꯎ ꯀꯩꯗꯧꯔꯤꯅꯣ
ꯑꯁ ꯆꯥꯛ ꯇꯣꯛꯑꯒ ꯐꯝꯃꯤ ꯀꯩ ꯇꯧꯁꯤꯒꯦꯅ ꯋꯥꯈꯜ ꯈꯜꯂꯦꯕ
ꯏꯇꯥꯎꯗꯤ ꯁꯕꯥꯟꯒꯥ ꯒꯗꯣ ꯈꯔ ꯐꯖꯔꯦ ꯍꯥꯏꯅꯦ
ꯐꯖꯔꯦ ꯀꯣꯟ ꯐꯦꯡꯕꯗ ꯍꯨꯃꯥꯡꯅ ꯏꯔꯨꯖꯩ ꯅꯥꯕꯥ
ꯑꯗꯨꯗꯤ ꯁꯤꯐꯝ ꯃꯥꯜꯂꯦꯅꯦ ꯏꯇꯥꯎꯗꯤ
ꯎꯝ ꯏꯁ ꯌꯥꯗ꯭ꯔꯦꯍꯦ ꯄꯩꯁꯥ ꯈꯔ ꯂꯧꯒꯦ ꯀꯩꯅꯣ
ꯑꯦ ꯊꯥꯔ ꯂꯣꯏꯔꯦ ꯀꯌꯥ ꯄꯥꯝꯃꯤ
ꯈꯔ ꯇꯧꯁꯜꯂꯣꯅꯦ ꯑꯁ ꯌꯥꯗ꯭ꯔꯦꯍꯦ ꯒ꯭ꯔꯦꯕꯤꯅꯁꯨ ꯃꯔꯨꯞ ꯄꯩꯁꯥ ꯊꯧꯖꯜꯂꯦ ꯃꯅꯤꯅꯁꯨ ꯃꯉꯣꯟꯗꯩꯩ ꯂꯧꯎꯔꯨꯕꯗ ꯊꯧꯖꯤꯜꯂꯦ ꯑꯁ ꯁꯦꯒꯥꯏꯔꯦꯍꯦ ꯍꯟꯗꯛꯇꯤ
ꯃꯅꯤꯗꯨꯁꯨ ꯃꯔꯨꯞ ꯄꯩꯁꯥ ꯊꯥꯑꯝꯕꯅꯦ ꯑꯩꯒꯤ ꯄꯩꯁꯥ ꯂꯩꯇꯦ ꯅꯥꯎꯆꯥ ꯄꯩꯁꯥꯐ ꯁꯤꯡꯗ꯭ꯔꯤꯕꯣ ꯂꯨꯄꯥ ꯀꯌꯥꯅꯣ ꯆꯍꯨꯝ ꯀꯌꯥꯅꯣ ꯍꯥꯎꯖꯤꯛꯐꯥꯎ ꯁꯤꯡꯗ꯭ꯔꯤ
ꯂꯤꯁꯤꯡ ꯇꯔꯦꯠ
ꯑꯩꯅ ꯑꯩꯁꯨ ꯉꯥꯍꯟ ꯑꯗꯨꯗ ꯆꯠꯄꯗꯅꯦ ꯂꯝꯕꯤꯗ ꯇꯤꯟꯕꯗꯤ ꯁꯥꯟꯅꯕꯗ ꯅꯥꯎꯆꯗꯒꯤ ꯂꯤꯁꯤꯡ ꯑꯅꯤ ꯂꯧꯔꯗꯣ ꯑꯗꯨꯁꯨ ꯆꯤꯡꯗ꯭ꯔꯤ
ꯇꯧ ꯇꯧ ꯇꯧ ꯇꯧ
ꯐꯪꯉꯦ ꯕꯂꯣꯛ ꯆꯥꯕ ꯑꯗꯨ ꯅꯨꯡꯉꯥꯏꯔꯦ ꯂꯥꯏꯐꯁꯦ ꯅꯪ ꯀꯩꯅꯣ ꯄꯣꯠ ꯄꯣꯠ ꯊꯥꯔꯛꯑꯦ ꯍꯥꯏꯔꯣ
ꯀꯩꯅꯣꯕ ꯃꯤꯒꯤꯅ ꯑꯊꯨꯝ ꯑꯍꯥꯎ ꯂꯗꯨ ꯕꯦꯔꯥ ꯊꯥꯅꯩ ꯅꯪꯅ ꯈꯥꯃꯦꯟ ꯑꯈꯕꯥ ꯉꯥꯛ ꯊꯥꯏ ꯍꯥꯏꯁꯦ ꯀꯩꯅꯣ
ꯈꯔ ꯈꯔ ꯆꯠꯅꯤꯡꯉꯠꯇꯦ ꯃꯤꯁꯨ ꯑꯍꯟꯗꯨ ꯃꯁꯥ ꯅꯥ ꯂꯥꯏꯌꯦꯡꯕꯩ ꯂꯥꯛꯄ ꯍꯥꯏꯇꯥꯔꯦ ꯑꯗꯨꯅ
ꯀꯅꯥ ꯍꯥꯏ ꯅꯣꯏꯑꯗꯥꯏꯗꯩꯔꯣ
ꯅꯠꯇꯦ ꯇꯨꯝꯄꯣꯛ ꯃꯣꯏ ꯑꯗꯨꯋꯥꯏꯗꯅꯦ ꯑꯗꯨꯅ ꯄꯣꯠ ꯆꯩꯩ ꯌꯥꯝ ꯍꯥꯏꯍꯟꯗ꯭ꯔꯦ ꯕꯣꯔꯥ ꯃꯄꯥꯛ ꯈꯔꯒ ꯈꯥꯃꯦꯟꯈꯥꯗꯣ ꯍꯥꯞꯄꯜꯂꯛꯑꯦ ꯈꯥꯃꯦꯟ ꯑꯈꯥꯥꯎꯗꯨ ꯌꯥꯝꯍꯟꯈ꯭ꯔꯦ ꯉꯔꯥꯡ ꯏꯔꯣꯜꯂꯦ ꯑꯃꯨꯛ
ꯎꯝ
ꯑꯗꯒꯤ ꯐꯅꯌꯥꯝ ꯂꯩꯔꯤ ꯑꯃꯨꯛ ꯑꯁꯤ ꯍꯔꯦꯟ ꯑꯣꯂꯦꯟ ꯍꯣꯏ ꯆꯠꯄꯗ ꯑꯣꯂꯦꯟ ꯍꯣꯏ ꯆꯠꯄꯗ ꯇꯪꯈꯥꯏ ꯑꯃꯥ ꯄꯨꯍꯟꯒꯔꯥꯅꯤ
ꯑꯣꯂꯦꯟ ꯂꯩꯔꯤꯕ꯭ꯔꯣ
ꯂꯩꯌꯦ ꯃꯥ ꯉꯁꯤ ꯆꯠꯂꯅꯤ ꯍꯥꯏꯌꯦ꯫
ꯑꯦ ꯀꯣꯂꯦꯟꯗꯣ ꯍꯥꯟꯗꯤꯜꯂꯤ ꯂꯥꯛꯑꯝꯃꯦ ꯍꯥꯏꯅꯦ
ꯂꯥꯛꯑꯝꯕꯅꯦ ꯂꯥꯛꯑꯝꯕꯅꯦ
ꯑꯣ ꯃꯅꯥ ꯑꯁꯣꯝ ꯆꯠꯄꯩ ꯊꯦꯛꯅꯍꯧꯗ꯭ꯔꯦꯅꯦꯕ
ꯃꯁꯤ ꯉꯔꯥꯡ ꯂꯥꯛꯑꯝꯃꯤꯅꯤ ꯉꯔꯥꯡ ꯂꯛ ꯑꯦ
ꯑꯁꯣꯝꯗꯥ ꯅꯩꯕꯥ ꯆꯠꯄꯥ ꯑꯁ ꯂꯥꯏꯔꯤꯛ ꯄꯥꯒꯦ ꯇꯧꯅꯦ ꯄꯩꯁꯥꯒꯤ ꯋꯥꯈꯜ ꯈꯟꯕꯗ ꯂꯥꯏꯔꯤꯛꯀ ꯄꯥꯕꯥ ꯆꯪꯗꯦ
ꯂꯥꯏꯔꯤꯛ ꯑꯩꯕꯨ ꯄꯗꯦ ꯑꯩ ꯑꯈꯣꯏ ꯃꯥꯗ ꯃꯊꯪ ꯆꯍꯤ ꯑꯣꯏꯅ ꯍꯣꯠꯅꯔꯥꯅꯤ ꯍꯥꯏꯒ꯭ꯔꯦ
ꯎꯝ ꯆꯥꯗ ꯍꯥꯗꫭꯛ ꯍꯧꯒ꯭꯭ꯔꯦꯕ
ꯍꯥꯟꯅ ꯍꯥꯏꯗꯣꯛꯈ꯭ꯔꯦꯕ ꯑꯩ ꯍꯟꯗꯛ ꯆꯍꯤ ꯊꯕꯛ ꯇꯧ ꯂꯩꯅꯤ ꯃꯊꯪ ꯆꯍꯤꯗ ꯑꫭꯏꯅ ꯍꯣꯠꯅꯔꯒꯦꯅ ꯈꯪꯗꯦ ꯑꯐꯪꯕ ꯁꯨꯔꯅꯤ ꯁ꯭ꯋꯥꯏꯗ
ꯊꯕꯛ ꯄꯨꯗꯤ ꯌꯥꯝ ꯂꯩꯥꯏ ꯍꯥꯏꯕꯅꯤꯗ ꯀꯩ ꯀꯩ ꯅꯣ ꯅꯪ ꯀꯩꯅꯣ ꯉꯍꯥꯟ ꯀꯩ ꯊꯕꯛ ꯄꯦꯛꯀꯦꯖꯤꯡꯒꯤ ꯑꯣꯏꯅ ꯇꯧꯅꯤ ꯍꯥꯏꯍꯧꯗꯥꯏꯅꯦ
ꯑꯗꯨꯗꯣ ꯍꯪ ꯌꯥꯇ꯭ꯔꯤ ꯨꯃꫭꯏꯕꯥꯅꯤ ꯍꯪ ꯑꯗꯨꯝ ꯑ ꯑꯁꯨꯋꯥꯏ ꯂꯩꯕꯅꯦ ꯑꯁꯦ ꯑ ꯃꯃꯥꯡꯒꯤ ꯀꯩꯅꯣ ꯂꯩ ꯂꯥꯏ ꯑ ꯀꯩꯅꯣ ꯂꯩꯕꯗꫭ ꯑ ꯀꯔꯤ ꯃꯃꯥꯡꯒꯤ ꯕꯤꯌꯥꯅꯤ ꯆꯥꯕꯝ ꯂꯩꯕꯗꫭ ꯈꯪꯕ꯭ꯔꯥ
ꯕꯤꯌꯥꯅꯤ ꯆꯥꯚꯝ ꯀꯔꯝꯕ ꯈꯔꯒꯤ ꯅꯪ ꯍꯧꯖꯤꯛ ꯂꯩꯁꯦ ꯀꯥꯏ ꯖꯒꯥ ꯅꫭ ꯀꯩꯅꯣ
ꯍ ꯅꯒꯥꯎ ꯀꯩꯅꯣꯗꯅꯤ ꯃꯅꯨꯡꯗꯅꯤ ꯁꯨꯔꯖ ꯀꯝꯄ꯭ꯂꯦꯛꯁꯀꯤ ꯃꯌꯥꯗ
ꯀꯦꯟꯗꯤꯅ ꯍꯥꯟꯅ ꯂꯩꯔꯝꯕꯥ ꯌꯨꯝ ꯑꯩꯈꯣꯏꯅꯒ ꯑꯗꯨꯝ ꯀꯣꯏ ꯆꯠꯄ ꯃꯐꯝꯗꯨꯔꯥꯕꯥ
ꯅꯠꯇꯦ ꯅꯠꯇꯦ ꯑꯇꯣꯞꯄꯅꯦ ꯑꯇꯣꯞꯄ ꯀꯦꯟꯗꯤ ꯂꯩꯕ ꯍꯥꯏꯁꯦ ꯃꯃꯥꯡ ꯆꯍꯤꯗꯩ ꯑꯩꯈꯣꯏ ꯂꯧꯕꯅꯦꯕ ꯁꯤꯁꯦ
ꯎꯝ ꯑꯩ ꯑꯗꯨ ꯑꯗꯨ ꯀꯥꯗꯨ ꯂꯥꯛꯇ꯭ꯔꯤꯌꯦ ꯑꯃꯨꯛꯐꯥꯎ
ꯀꯩꯅꯣꯅꯤꯗ ꯃꯥꯔꯁ ꯑꯦꯄꯔꯤꯜ ꯁꯋꯥꯏ ꯀꯩꯅꯣꯅꯤ ꯅꯎꯆꯥ ꯍꯣꯏꯗ ꯑꯗꯨꯝ ꯂꯥꯛꯑꯦ ꯅꯥꯎꯆꯥ
ꯑꯦꯛꯖꯥꯝ ꯗꯦꯠ ꯅꯥꯏꯟꯇꯤꯟꯗ ꯂꯣꯏ ꯃꯊꯪ
ꯀꯌꯥꯗꯩ ꯍꯧꯕꯥ
ꯍꯟꯗꯛꯀꯤ ꯅꯥꯏꯇꯤꯟꯗ
ꯆꯪꯉꯁꯤꯅꯦ ꯃꯊꯪ ꯖꯨꯟꯗ
ꯊꯥ ꯑꯝꯅꯦ ꯍꯥꯏꯕꯗꯥꯏꯅꯦ ꯕꯦꯔꯥꯅꯤ ꯀꯔꯤ ꯑꯦꯛꯖꯥꯝ ꯈꯨꯇꯧꯅꫭ ꯁꯠ ꯂꯣꯏꯁꯟ ꯒ꯭ꯔꯒꯦ ꯍꯥꯏꯗꯦ
ꯑꯩꯈꯣꯏ ꯑꯩꯈꯣꯏ ꯀꯣꯂꯦꯖꯀꯤ ꯇꯥꯏꯞꯇ ꯁꯠ ꯁꯠ ꯂꫭꯏꯁꯤꯜꯂꯗꯤ ꯐꯕ
ꯀꯨꯏ ꯌꯦ ꯗꯦꯠ ꯅꯥꯏꯟꯇꯤꯟꯗ ꯄꯦꯄꯔ ꯑꯝ ꯊꯣꯛꯑꯦ ꯑꯗꯨꯒ ꯃꯈꯥ ꯇꯥꯕꯅ ꯖꯨꯟꯗ
ꯑꯩꯈꯣꯏ ꯀꯣꯂꯦꯖ ꯖꯤꯗꯤ ꯍꯞꯇꯥ ꯑꯗ ꯄꯨꯂꯞ ꯂꯣꯏꯁꯤꯟꯕꯤꯅꯤ ꯑꯩꯈꯣꯏ ꯑꯗꯨ ꯍꯥꯏꯔꯗꯤ ꯅꯨꯡꯗꯤ ꯅꯨꯡꯉꯥꯏ
ꯑꯗꯨ ꯄꯥꯝꯃꯦꯕ ꯑꯩꯈꯣꯏ ꯂꯥꯏꯔꯤꯛꯁꯨ ꯄꯥꯕ ꯃꯤ ꯅꯠꯇꯦ ꯃꯁꯥꯏ ꯑꯗꯨꯝ ꯍꯩꯖꯕꯗꯨꯅ ꯊꯥꯕꯩ ꯋꯥꯅꯤ ꯀꯨꯏꯒꯜꯂꯦ ꯅꯃꯥꯏꯃꯠ
ꯁꯥꯗ꯭ꯔꯣ ꯁꯥꯗ꯭ꯔꯣ ꯍꯧꯖꯤꯛ ꯀꯥꯟꯁꯦ
ꯏꯁ! ꯁꯥꯕꯩꯗꯤ ꯀꯩ ꯍꯥꯏꯔꯅꯤ ꯊꯤ ꯐꯥꯏꯕ ꯀꯥꯁꯦ ꯏꯔꯨꯖꯔ ꯑꯗꯨꯝ ꯊꫭꯛꯂꯛꯄꯤꯅꯦꯕ꯫ ꯄꯨꯡꯂꯨꯞ ꯂꯨꯨꯞꯄꯦ
ꯁꯥꯗꯦ ꯌꯥꯝ ꯀꯟꯅ ꯃꯊꯛ ꯂꯩ ꯀꯥꯡꯕꯨꯗꯤ ꯆꯦꯟꯒꯔꯕꯅꯤ ꯁꯥꯃꯜꯂꯦꯅ
ꯀꯥꯏ ꯁꯥꯏꯌꯦ ꯍꯣꯏꯔꯣꯡ ꯈꯨꯁꯥꯗꯤ ꯉꯍꯥꯟ ꯅꯣꯡꯅꯤꯅꯤꯕꯨꯗꯤ ꯌꯥꯝ ꯅꯨꯡꯉꯥꯏꯔꯝꯃꯦ
ꯅꯣꯡ ꯑꯩꯈꯣꯏꯁꯨ ꯉꯔꯥꯡꯒꯗꯤ ꯅꯨꯡꯉꯥꯏꯌꯦ ꯉꯔꯥꯡꯒꯗꯤ ꯅꯣꯡ ꯇꯥꯏꯌꯦ ꯅꯣꯡ ꯅꯣꯡ ꯅꯨꯡꯁꯤꯠꯀꯥ ꯇꯧꯔꯒꯥꯀꯣ
ꯏꯁ ꯂꯣꯏꯔꯦ ꯌꯥꯎꯗꯦ ꯉꯍꯥꯟ ꯇꯥꯗꯧ ꯃꯥꯜꯂꯝꯃꯦ ꯇꯔꯤꯠ ꯇꯔꯤꯠ ꯑꯍꯨꯝ ꯇꯥꯔꯝꯃꯦ ꯗꯔꯣꯞ ꯑꯍꯨꯝ
ꯅꯥꯎꯆꯥꯗꯨꯕꯨ ꯀꯩꯗꯧꯔꯤꯅꯣ
ꯂꯩ ꯂꯩ ꯍꯥꯏꯁꯦ ꯍꯧꯖꯤꯛꯀꯥꯟ ꯄꯩꯁꯥ ꯄꯥꯏ ꯃꯤ ꯑꯃꯝꯇ ꯂꯩꯔꯝ ꯇꯤꯟꯅꯔꯤꯃꯥꯟꯅꯕꯅꯤꯅ ꯇꯧꯔꯤꯁꯤꯡꯁꯤꯁꯨ ꯄꯩꯁꯥ ꯅꯨꯡꯁꯥ ꯍꯪꯉꯨꯔꯁꯨ ꯂꯣꯏꯅ ꯍꯦꯟꯅ ꯑꯋꯥꯕ ꯋꯥꯔꯤ ꯂꯤꯁꯜꯂꯛ
ꯂꯥꯏꯔ ꯆꯨꯗꯠꯅꯕ ꯉꯥ
ꯂꯥꯏꯔꯥ ꯆꯨꯗꯠꯅꯕ ꯉꯥꯛꯇꯥ ꯌꯥꯗꯔꯦ ꯈꯔ ꯂꯥꯏꯔꯦꯅ ꯃꯣꯏꯗ ꯍꯪꯉꯨꯔ ꯃꯣꯏꯅ ꯍꯦꯟꯅ ꯐꯤꯚꯝ ꯁꯣꯛꯆꯜꯂ ꯂꯩꯔꯝꯃꯦ
ꯑꯩꯈꯣꯏ ꯂꯨꯄꯥ ꯌꯥꯡꯈꯩ ꯌꯥꯡ ꯌꯥꯎꯔꯁꯨ ꯄꯤꯅꯤꯡꯕꯗꯣ ꯑꯦꯀꯥꯎꯟꯗ ꯌꯥꯡꯈꯩ ꯒꯥꯡ ꯌꯥꯎꯔꯁꯨ ꯄꯤꯅꯤ
ꯑꯁ ꯆꯥꯂꯤꯖꯨ ꯃꯥꯏ ꯒꯥꯔꯤ ꯂꯩ ꯗꯣꯔꯦ ꯄꯩꯁꯥ ꯅꯪ ꯄꯩꯁꯥ ꯌꯥꯔꯗ꯭ꯔꯥ ꯍꯪꯉꯛꯑꯝꯃꯦꯕ ꯁꯣꯝꯗ ꯂꯩꯔꯤ ꯐꯤꯕꯝꯁꯤꯗꯤ ꯃꯉꯥ
ꯏꯁ
ꯃꯃꯥꯡ ꯐꯣꯟ ꯂꯩꯕꯗ ꯂꯧꯕ ꯄꯩꯁꯥꯗꯨꯅꯦ ꯑꯥꯏꯐꯣꯟ ꯂꯩꯕꯗ ꯑꯥꯏꯐꯣꯟ ꯐꯧ ꯃꯥꯡꯈꯤꯕ ꯆꯍꯤꯑꯝ ꯐꯥꯔꯦ ꯍꯥꯏꯕ
ꯂꯧꯔꯨꯔꯣ
ꯄꯩꯁꯥ ꯃꯄꯨ ꯑꯁꯦꯡꯕꯗꯩꯩ ꯂꯧꯔꯨ ꯍꯥꯏꯔꯣ
ꯑꯩ ꯐꯪꯉꯦ ꯐꯣꯟꯅꯦꯅ ꯄꯥꯏꯕ ꯐꯪꯍꯧꯗꯦ ꯑꯩꯗꯣ ꯄꯦꯟꯗꯦꯕ
ꯑꯦꯗꯨ ꯀ꯭ꯋꯥꯏ ꯊꯪꯕ ꯈꯪꯗ꯭ꯔꯥꯗꯤ ꯆꯝꯃ ꯍꯥꯏꯕ
ꯁꯤ ꯆꯥꯎꯗꯤ ꯉꯥꯏꯍꯥꯛ ꯕꯣꯜ ꯌꯦꯡꯕ ꯅꯨꯃꯤꯠꯀꯥꯗꯣ ꯄꯣꯖ ꯇꯥꯏꯅꯦ ꯇꯤꯚꯤꯒꯤ ꯃꯃꯥꯡꯗꯒ ꯅꯪꯕꯨ ꯄ꯭ꯂꯦꯌꯔ ꯃꯥꯜꯂꯤꯅꯦ
ꯌꯥꯕꯅꯤ ꯃꯤ ꯄ꯭ꯔꯣꯖꯦꯛꯇ ꯀꯥꯞꯊꯣꯛ ꯄ꯭ꯔꯣꯖꯦꯛꯇ ꯀꯥꯞꯊꯣꯛꯑꯒ ꯊꯝꯃꯤꯅꯦ ꯌꯦꯡꯉꯤꯅꯦ
ꯄ꯭ꯂꯦꯌꯥꯔꯗꯣ
ꯌꯥꯕꯅꯦꯃꯤ ꯌꯥꯝꯃꯥꯜ ꯃꯥꯟꯗ꯭ꯔꯣ
ꯌꯥꯃꯥꯜ ꯃꯌꯥꯝꯕ ꯃꯌꯥꯝꯕ ꯃꯥꯜꯂꯦ
ꯑꯥ ꯑꯗꯨꯅꯦꯕ
ꯈꯥꯃꯦꯟ ꯑꯈꯥꯕꯤꯗꯣ ꯌꯥꯝ ꯆꯥꯎꯅꯨꯅꯦ ꯅꯊꯤ ꯆꯤꯠꯂꯦ ꯍꯥꯏꯗꯣ
ꯆꯥꯔ ꯌꯥꯎꯏ ꯆꯦꯡ ꯁꯤꯡꯖꯨꯗꯣ ꯕ꯭ꯔꯥ
ꯑꯥ
ꯀꯣꯠꯂ ꯀꯣꯠꯂ ꯐꯅꯌꯥꯝ ꯆꯥꯈꯒ꯭ꯔꯦꯕ ꯆꯦꯡ ꯁꯤꯡꯖꯨ ꯐꯅꯌꯥꯝ ꯆꯥꯒ꯭ꯔꯦ ꯈꯥꯃꯦꯟꯈꯥꯕꯤꯗꯣ ꯈꯥꯃꯦꯟꯑꯈꯥꯕꯗꯣ ꯌꯥꯝ ꯀꯟꯅ ꯀꯩꯅꯣ ꯇꯧꯔꯝꯗꯧ ꯃꯥꯟꯗꯦ ꯆꯦꯡ ꯁꯤꯡꯖꯨ ꯌꯥꯝ ꯆꯥꯕꯗꯣ ꯑꯗꯩ ꯅꯨꯃꯤꯗꯥꯡꯗ ꯑꯃꯨꯛ ꯑꯣꯛꯇꯨ ꯊꯣꯡꯉꯒ ꯆꯥꯖꯤꯜꯂꯦ ꯑꯌꯨꯛꯁꯨ ꯑꯣꯛ ꯊꯣꯡꯕꯩ ꯂꯦꯝꯕꯗꯣ ꯉꯔꯥꯡ ꯀꯦꯖꯤ ꯑꯅꯤ ꯊꯣꯡꯉꯅꯤ ꯐꯅꯌꯥꯝ ꯂꯦꯝꯃꯦꯕ ꯑꯌꯨꯛꯇꯨꯁꯨ ꯑꯃꯨꯛ ꯆꯔꯥ ꯋꯥꯟꯁꯤꯟꯕꯗꯣ ꯑꯣꯛꯇꯨ ꯊꯣꯡꯕꯗꯨ ꯑꯃꯨꯛ ꯆꯥꯖꯤꯜꯂꯦ ꯑꯗꯩꯗꯤ ꯄꯨꯛ ꯇꯨ ꯗꯨꯝ ꯐꯖꯔꯦꯅ ꯉꯁꯥꯏ ꯑꯌꯨꯛꯇ ꯍꯥꯎꯕ ꯑꯌꯨꯛ ꯌꯥꯍꯧꯕꯧ ꯀꯩꯝ ꯇꯧꯔꯝꯗꯦ ꯑꯗꯨꯗꯩ ꯉꯁꯥꯏ ꯄꯨꯡ ꯇꯔꯥꯥ ꯇꯔꯥ ꯍꯣꯏ
ꯁ꯭ꯋꯥꯏꯅ ꯍꯧꯒꯠꯂꯛꯏ
ꯑꯩ ꯉꯔꯥꯡ ꯌꯦꯟꯖꯥꯡ ꯊꯣꯡꯉꯦ ꯑꯗꯨꯒ ꯃꯣꯔꯣꯛꯇꯣ ꯐꯖꯅ ꯊꯥꯛꯆꯜꯂꯦ ꯑꯗ ꯃꯨꯛꯁꯨ ꯃꯣꯔꯣꯛ ꯑꯃ ꯃꯦꯠ ꯇꯣꯏꯂꯦꯠꯇ ꯇꯨꯝꯉꯝꯗꯦꯅ ꯄꯨꯛ ꯁꯥꯎꯒꯠꯄꯗ ꯉꯁꯤ ꯅꯣꯡꯉꯥꯜꯂꯛꯄꯒꯤ ꯃꯈꯣꯏꯁꯨ ꯃꯤ ꯃꯊꯤ ꯂꯣꯏ ꯐꯥꯏꯗꯅ ꯂꯦꯇꯤꯟ ꯑꯃꯈꯛ ꯂꯩꯔꯤꯁꯦ ꯁꯪꯗꯦ ꯐꯪꯁꯟ ꯐ ꯇꯧꯔꯦ ꯉꯁꯤ ꯇꯤꯟ
ꯑꯗꯨꯅꯦ ꯍꯥꯏꯖꯦ ꯑꯗꯩ ꯉꯔꯥꯡ ꯀꯥꯗꯩ ꯉꯔꯥꯡ ꯃꯇꯦꯛ ꯑꯃ
ꯅꯩꯈꯥꯏꯕꯤ ꯇꯧꯁꯤꯜꯂꯦ
ꯎꯝ ꯑꯣꯂꯦꯟꯗ ꯊꯛꯅꯤꯡꯑꯦꯅ ꯑꯍꯝ
ꯀꯅꯥ ꯀꯅꯥ ꯂꯩꯅꯣ ꯑꯣꯂꯦꯟꯅꯦ ꯀꯦ ꯀꯦꯖꯤꯗꯤ ꯍꯤꯃꯁꯗ ꯂꯩꯈꯤꯗꯥꯥꯏꯅꯦ
ꯑꯣꯂꯦꯟ ꯂꯩꯔꯦ ꯑꯩ ꯂꯩꯔꯦ ꯇꯣꯄꯣꯛ ꯂꯩꯔꯦ ꯑꯣꯟꯂꯦꯟ ꯃꯅꯥꯎ ꯅꯨꯄꯥ ꯂꯩꯔꯦ ꯑꯗꯩ ꯑꯣꯂꯦꯟꯒ ꯂꯩꯃꯤꯟꯅꯕ ꯅꯪ ꯃꯥꯟꯕ ꯅꯪ ꯃꯅꯥꯎ ꯃꯨꯄꯥ ꯑꯃ ꯂꯩ ꯑꯗꯨꯒ
ꯑꯣꯂꯦꯟꯒ ꯂꯩꯃꯤꯟꯅꯕ ꯀꯅꯥ ꯅꯥꯏꯒꯦꯔ ꯗꯣ
ꯅꯥꯏꯒꯦꯔ ꯃꯥꯟꯕꯗꯣ
ꯑꯣꯂꯦꯟ ꯃꯅꯥꯎꯄꯥꯗꯤ ꯃꯥꯏ ꯄꯣꯀꯃꯤꯟꯅꯕ ꯃꯅꯥꯎꯄꯥ
ꯍꯣꯏ ꯑꯣꯂꯦꯟ ꯃꯅꯥꯎꯕ ꯃꯥꯏ ꯄꯣꯛꯃꯤꯟꯅꯕ ꯃꯅꯥꯎꯕ
ꯍꯦꯔꯣ ꯃꯥꯟꯕ ꯑꯃ ꯂꯩꯥꯕꯗꯣ ꯃꯥꯁꯨ ꯂꯥꯛꯑꯕꯣ ꯍꯥꯏꯁꯦ꯫
ꯂꯥꯛꯑꯦ ꯍꯦꯔꯣ ꯃꯥꯟꯕ ꯅꯠꯇꯦ ꯍꯦꯔꯣꯅꯤ ꯀꯩꯅꯣ
ꯃꯥ ꯀꯥꯏ ꯊꯝꯕꯤꯕ ꯃꯥꯥꯅ ꯑꯃꯨꯛ
ꯃꯥ ꯍꯧꯖꯤꯛ ꯇꯝꯗ꯭ꯔꯤ
ꯇꯝꯗꯔꯤꯌꯥ
ꯎꯝ
ꯀꯩꯗꯧꯔꯤꯕ ꯇꯧꯕ ꯂꯩꯔꯦ
ꯍꯥꯏꯗꯤ ꯍꯟꯗꯛꯇꯨꯌꯦ ꯂꯣꯏꯕꯗ ꯉꯥꯏꯔꯤ ꯀꯩꯀꯥ ꯑꯃꯨꯛ ꯃꯤ ꯊꯥꯖꯤꯟ ꯈꯣꯖꯤꯟ ꯇꯧꯗ꯭ꯔꯦꯕ
ꯊꯥꯖꯤꯟ ꯈꫭꯖꯟ ꯇꯧꯗ꯭ꯔꯁꯨ ꯌꯨꯅꯤꯚꯔꯁꯤꯇꯤ ꯑꯗꯨ ꯑꯗꯥ ꯉꯁꯥꯏ ꯀꯣꯂꯦꯖ ꯑꯦꯕꯤ ꯅꯨꯡ ꯑꯦꯕꯤꯗꯗꯤ ꯂꯣꯏ ꯌꯥꯗꯏꯅꯦ
ꯌꯥꯕ ꯌꯥꯅꯤ ꯑꯗꯣ ꯈꯪꯗꯦ ꯃꯥꯆꯤꯟ ꯃꯅꯥꯎ ꯀꯔꯤ ꯍꯥꯏꯅ ꯏꯃꯣ
ꯑꯁ ꯃꯁꯤꯟ ꯃꯅꯥꯎ ꯍꯌꯦꯡ ꯌꯥꯔꯣꯏꯅꯦ
ꯃꯆꯤꯟ ꯃꯅꯥꯎꯏ ꯀꯔꯤꯍꯥꯏꯗꫭꯏꯅꯣ ꯈꯪꯗꯦ
ꯁꯃꯨ ꯍꯥꯏꯌꯅꯦ ꯀꯣꯂꯦꯇꯦ ꯁꯒꯦꯟ ꯃꯁꯥ ꯐꯕ ꯑꯣꯂꯦꯟꯗꯣ ꯀꯩꯅꯣꯃ ꯆꯍꯤ ꯑꯃ ꯄꯨꯔ ꯋꯥꯂꯤ ꯅꯠꯇ꯭ꯔꯣ ꯃꯥꯔꯖꯣ
ꯃꯥꯗꯣ ꯍ ꯑꯗ ꯍꯟꯗꯛ ꯂꯣꯏꯁꯤꯟꯗꯣꯏꯅꯤ ꯍꯟꯗꯛ ꯍꯟꯗꯛ ꯂꯣꯏꯗꯣꯏ
ꯍꯟꯊꯛ ꯑꯩꯌꯦ ꯍꯟꯊꯛ ꯇꯝꯁꯨ ꯇꯝꯗꯅ
ꯍꯟꯗꯛ ꯇꯝꯗꯣꯏꯅꯤ ꯀꯩꯅꯣ ꯃꯥꯏ ꯃꯥꯏ ꯑꯗꯨꯗ ꯋꯥꯠꯂꯦ ꯃꯥꯜꯂꯦ ꯗꯨ ꯍꯥꯏꯕꯁꯋꯥꯔꯦ ꯍꯧꯒꯦ ꯍꯧꯒꯦ ꯍꯥꯏꯕ ꯀꯩꯅꯣ
ꯒꯨꯟꯗ꯭ꯔꯥ ꯑꯗꯨꯗꯤ ꯀꯩꯅꯣꯗ ꯃꯥꯏꯁꯦ ꯁꯦꯀꯦꯟ ꯌꯥꯔ ꯂꯣꯏꯔꯒꯔꯣ ꯃꯥꯅ ꯇꯣꯛꯏꯁꯦ
ꯈꯪꯗꯦꯅꯦ ꯑꯗꯣ ꯃꯥꯏ ꯁꯦꯝ ꯒꯣꯔ ꯃ ꯂꯥꯁ ꯁꯦꯝꯗꯣ ꯃꯥꯡꯕ ꯂꯥꯁ ꯁꯦꯝ ꯗꯣ
ꯂꯥꯁ ꯁꯦꯝ ꯃꯥꯡꯕ ꯈꯛ ꯑꯣꯏꯔꯗꯤ ꯍꯟꯗꯛ ꯊꯥꯗꯧ ꯅꯠꯇ꯭ꯔꯣ ꯑꯗ ꯃꯥ ꯊꯥꯍꯧꯗ꯭ꯔꯤꯗꯣ ꯆꯍꯤꯃ ꯄꯨꯔꯥ ꯋꯥꯠꯄꯩ ꯅꯠꯇ꯭ꯔꯣ
ꯑꯗꯨꯃꯥꯏꯅ ꯑꯣꯏꯕ꯭ꯔꯥ ꯑꯩ ꯈꯪꯗꯦꯗ ꯃꯥꯅ ꯍꯟꯗꯛ ꯆꯍꯤꯗꯤ ꯂꯣꯏꯔꯅꯤ ꯃꯊꯪ ꯆꯥꯏꯗꯕꯗꯤ ꯃꯊꯪ ꯆꯍꯤ ꯌꯨꯝ
ꯃꯊꯪ ꯆꯍꯤ ꯌꯨꯝ ꯆꯠꯄ ꯍꯥꯏꯁꯦ ꯃꯊꯪ ꯆꯍꯤꯗꯨꯗ ꯂꯣꯏꯔꯒ ꯆꯠꯇꯧꯅꯤꯅꯦ
ꯍꯣꯏꯅꯦ
ꯍꯥꯏꯗꯤ ꯃꯊꯪ ꯆꯍꯤ ꯁꯨꯝ ꯀꯥꯟꯗ ꯄꯩꯈꯥ ꯂꯣꯏꯔꯒ ꯇꯧꯅꯦꯕ ꯅꯠꯇ꯭ꯔꯣ
ꯍꯥꯏꯗꯤ ꯑꯦꯠꯃꯤꯁꯟ ꯇꯧꯗꯕꯒꯤ ꯑꯗꯒꯤ ꯁꯦꯃꯤꯁ ꯃꯩꯅ ꯃꯥ ꯁꯕꯖꯦꯛ ꯑꯃ ꯑꯅꯤ ꯂꯩꯔꯝꯅꯦꯕ ꯑꯗꯨꯏꯗꯣ ꯑꯗꯨꯏꯒꯤ ꯁꯖꯦꯛꯇꯤ ꯊꯥꯔꯥ ꯊꯥꯗꯦ ꯈꯪꯗꯦ ꯑꯗꯣ ꯁꯤꯃꯤꯁꯇꯔ ꯑꯃꯗꯤ ꯃꯥ ꯂꯩꯔꯤꯝꯅꯦꯕ
ꯑꯆꯁꯥ ꯃꯗꯨ ꯉꯥꯎꯁꯤꯟꯅꯔꯦ ꯑꯣ
ꯑꯗꯣ ꯚꯥꯏ ꯄꯨꯡꯁꯦꯇꯥꯔꯥ ꯃꯥꯜꯂꯦ ꯐꯣꯟꯗꯨ ꯊꯝꯃꯣ ꯚꯥꯏ ꯃꯊꯪ ꯑꯃꯨꯛ ꯇꯧꯔꯥꯁꯦ
ꯌꯥꯔꯕꯣ
ꯌꯥꯔꯦ ꯐꯣꯟꯗꯨ ꯅꯪꯅ ꯊꯝꯃꯣ ꯚꯥꯏ